ꯑꯁ ꯀꯣꯜ ꯂꯥꯛꯄ ꯈꯪꯗꯕ ꯋꯥꯅꯤꯗ
ꯏꯎ ꯀꯩꯒꯤ ꯈꯪꯗꯕ꯭ꯔꯣ
ꯎꯨꯍ ꯃꯈꯣꯟ ꯊꯣꯛꯇꯕ ꯅꯪꯅ ꯍꯥꯏꯕꯒꯤ ꯑꯩ ꯑꯦꯞꯇ ꯆꯪꯉꯨꯕ
ꯎꯝ ꯎꯝ ꯑꯩ ꯃꯈꯣꯟ ꯌꯥꯝ ꯇꯞꯄꯦ
ꯈꯪꯟ ꯇꯞꯄ꯭ꯔꯣ ꯇꯞ꯭ꯄꯔꯣ ꯍꯧꯖꯤꯛꯁꯨ
ꯇꯞꯄꯦꯗ ꯌꯥꯝ ꯇꯞꯄꯦ ꯌꯥꯝ ꯇꯞꯄꯦ
ꯍꯧꯖꯤꯛꯁꯨ ꯇꯞꯔꯤꯕ꯭ꯔꯣ
ꯈꯔ ꯈꯔꯗꯤ ꯇꯥꯏꯌꯦꯕꯀꯣ
ꯑꯁ ꯀꯃꯥꯏꯅ ꯇꯧꯕꯅꯣ ꯁꯤꯒꯤ ꯁꯤꯒꯤ ꯐꯣꯟꯁꯦ ꯑꯩ ꯒ꯭ꯌꯥꯟ ꯇꯥꯗ꯭ꯔꯦ ꯒ꯭ꯌꯥꯟ ꯇꯥꯗ꯭ꯔꯦ ꯀꯔꯤ ꯅꯪꯒꯤꯗꯤ ꯀꯟꯅ ꯇꯥꯏꯌꯦ ꯑꯩꯒꯤꯁꯦ ꯀꯃꯥꯏꯅ ꯇꯧꯕꯅꯣ
ꯑꯗꯨꯅꯤ ꯅꯪꯒꯤꯁꯤꯗꯤ ꯅꯪꯒꯤ ꯃꯈꯣꯟꯗꯨꯗꯤ ꯀꯅꯥꯅꯁꯨ ꯇꯥꯔꯔꯣꯏ
ꯑꯁꯤꯒꯤ ꯑꯩꯅ ꯅꯠꯇꯦꯅꯦ ꯁꯤꯒꯤ ꯑꯦꯞꯁꯤꯅꯅꯤ ꯉꯥꯎꯔꯁꯤꯁꯤ
ꯍꯨꯝ
ꯇꯥꯔꯕꯣ
ꯇꯥꯕꯨꯗꯤ ꯇꯥꯏ ꯌꯥꯝ ꯇꯞꯄꯦ
ꯍꯧꯖꯤꯛꯇꯤ
ꯆꯞ ꯃꯥꯟꯅꯩ
ꯆꯞ ꯃꯥꯟꯅꯩꯌꯦ
ꯎꯨꯝ
ꯎꯄꯥꯏ ꯂꯩꯇꯦ ꯑꯗꯨꯗꯤ ꯑꯩꯅ ꯅꯠꯇꯦ ꯑꯩꯗꯤ ꯀꯟꯅ ꯉꯥꯡꯕꯅꯤ
ꯈꯪꯗꯦ ꯇꯞꯅ
ꯀꯟꯅ ꯉꯥꯡꯕꯗꯤ ꯉꯥꯡꯕꯅꯤ ꯑꯩꯗꯤ ꯎꯨꯝꯍ ꯂꯩꯀꯥꯏ ꯇꯥꯅꯕ ꯑꯩꯅ ꯀꯟꯅ ꯉꯥꯡꯕꯅꯤ
ꯇꯕ ꯃꯥꯜꯂꯦ
ꯃꯥꯏꯀ꯭ꯔꯣꯐꯣꯟ ꯄꯥꯏꯔꯒ ꯉꯥꯡꯉꯨꯔꯣ ꯑꯗꯨꯗꯤ
ꯆꯥꯛ ꯆꯥꯛ ꯆꯥꯛ
ꯆꯥꯛ ꯆꯥꯈ꯭ꯔꯦ ꯅꯪꯗꯤ ꯆꯥꯔꯕꯣ
ꯑꯩꯁꯨ ꯆꯥꯔꯦ ꯑꯧ
ꯀꯩ ꯃꯊꯦꯜ ꯆꯥꯒꯦ
ꯑꯁ ꯅꯪꯒꯤ ꯈꯣꯟꯖꯦꯜꯁꯦ ꯌꯥꯝ ꯇꯞꯄꯦꯅꯦꯍꯦ
ꯉꯥꯏꯈꯣꯀꯣ ꯑꯩ ꯇꯧꯒꯦ ꯉꯥꯏꯈꯣ ꯉꯥꯏꯈꯣ
ꯄꯟ
ꯇꯥꯔꯕ ꯍꯧꯖꯤꯛꯇꯤ ꯇꯥꯔꯕ
ꯎ ꯇꯥꯔꯦ
ꯆꯟꯕ꯭ꯔꯣꯕ
ꯈꯔ ꯈꯜꯜꯂꯤ ꯉꯁꯥꯏꯗꯒꯤꯗꯤ
ꯑꯣꯁꯦ
ꯆꯥꯛ ꯆꯥꯔꯦ ꯍꯥꯏꯕ꯭ꯔꯣ
ꯆꯔꯦ ꯀꯩꯅꯣ ꯌꯥꯝ ꯁꯤꯔꯤꯌꯁ ꯇꯧꯈꯠꯂꯛꯏꯗꯨꯅ ꯋꯥ ꯉꯥꯡꯕꯗ
ꯀꯟꯅ ꯉꯥꯡꯕ ꯌꯥꯗꯕ
ꯋꯥꯃꯥꯡꯕꯗ ꯌꯥꯝ ꯁꯤꯔꯤꯌꯁ ꯇꯧꯋꯤꯅ ꯍꯟꯖꯤꯛꯀꯤꯗꯤ ꯀꯤꯑꯦꯅ ꯑꯩꯗꯤ
ꯑꯩꯍ ꯅꯣꯛꯑꯒ ꯑꯗꯨꯝ ꯂꯩꯕꯤꯒꯤꯔꯣ ꯑꯩꯗꯣ
ꯍꯣꯏ ꯅꯣꯛꯑꯒ ꯑꯗꯨꯝ ꯂꯩꯔꯣ ꯍꯧꯖꯤꯛꯇꯤ ꯅꯪ ꯁꯦꯁ ꯇꯧꯔꯛꯄꯗꯣ
ꯑꯉꯥꯡ ꯇꯨꯝꯕꯀꯣ ꯑꯗꯨꯒꯤ ꯑꯩꯗꯣ
ꯂꯣꯛ ꯂꯣꯛ ꯊꯨꯡꯈ꯭ꯔꯕ ꯃꯥꯜꯂꯦꯗ ꯑꯩꯈꯣꯏ ꯂꯩꯁꯥꯕꯤ
ꯊꯨꯡꯗꯦꯗ ꯀꯔꯤ ꯍꯥꯏꯕ꯭ꯔꯥ ꯇꯤꯟ ꯌꯣꯠꯄꯗ ꯁꯣꯏꯕ
ꯑꯥ
ꯇꯤꯟ ꯌꯣꯠꯄꯗ ꯍꯥꯕ ꯑꯗꯨꯅꯤꯗ
ꯀꯔꯤ ꯀꯔꯤ ꯃꯊꯦꯜ ꯆꯥꯒꯦ
ꯈꯡꯗꯦꯅꯦ ꯀꯔꯤ ꯀꯔꯤ ꯊꯣꯡꯕꯔꯥ ꯑ ꯍꯥꯎꯗꯃꯤ ꯅꯠꯇꯦ ꯑꯃ ꯁꯤꯡꯖꯨ ꯑꯃꯅꯦ ꯑ ꯑꯗꯨꯒ ꯍꯤꯟꯖꯥꯡ ꯑꯃ ꯊꯣꯡꯉꯦ ꯑꯗꯣ ꯑꯩ ꯃꯃꯤꯡ ꯍꯥꯏꯕ ꯍꯩꯇ꯭ꯔꯦ
ꯑꯥ
ꯎꯝ
ꯅꯪꯗꯤ
ꯑꯩꯗꯤ ꯗꯥꯜꯒ ꯎꯁꯣꯏꯗꯣ ꯏꯔꯣꯝꯕ ꯆꯥꯏ
ꯎꯝ ꯑꯣꯏ ꯍꯣꯏ ꯍꯥꯎꯕꯅꯤꯅꯦ ꯎꯝ ꯅꯪꯁꯨ ꯑꯍꯥꯎꯕ ꯉꯥꯛꯇ ꯆꯥꯏꯀꯣ
ꯈꯪꯗꯦ ꯑꯍꯥꯎꯕ꯭ꯔꯥ ꯑꯍꯥꯎꯗꯕ꯭ꯔꯥ ꯑꯩꯒꯤꯗꯃꯛꯇꯤ ꯍꯥꯎꯇꯦ
ꯑꯩꯗꯣ ꯉꯁꯤ ꯀꯅꯥꯁꯨ ꯀꯣꯜ ꯇꯧꯗ꯭ꯔꯤ ꯇꯟꯕꯕꯣ ꯋꯥꯔꯤ ꯁꯥꯟꯅꯕꯗ ꯊꯕꯛꯁꯨ ꯑꯗꯨꯝ ꯆꯤꯟ
ꯅꯤꯝꯕꯣꯏꯗꯣ ꯀꯣꯛ ꯀꯣꯛ ꯇꯧꯁꯜꯂꯗꯨꯅ
ꯐꯅꯤꯄꯨꯔꯣꯏꯗꯗꯤ ꯉꯁꯤꯒꯤ ꯋꯥꯔꯤ ꯁꯥꯟꯅꯗꯦ
ꯀꯣꯛ ꯀꯣꯛ ꯇꯧꯁꯟꯕ ꯌꯥꯗ꯭ꯔꯣ
ꯀꯔꯤꯔꯍꯦ ꯃꯤ ꯊꯕꯛ ꯆꯤꯜꯂꯒ ꯂꯩꯔꯤ ꯀꯅꯥ ꯇꯧꯒꯦꯔ ꯑꯩꯅ
ꯊꯕꯛ ꯆꯤꯟꯗꯕꯅꯤ ꯃꯥ ꯆꯤꯟꯕ ꯁꯥꯕꯅꯤ
ꯈꯪꯗꯦ ꯊꯕꯛ ꯍꯖꯤꯟꯕ ꯃꯥꯜꯂꯦ ꯃꯥꯗꯣ ꯃꯥꯒꯤ ꯀꯥꯖꯤꯟ ꯂꯥꯛꯑꯦ ꯍꯥꯏꯕ꯭ꯔꯥ ꯀꯩꯅꯣꯝ ꯍꯥꯏꯕꯅꯤ ꯃꯥꯒꯤ ꯀꯖꯤꯟꯅ ꯃꯥꯏ ꯅꯨꯄꯤꯔ ꯈꯪꯕ ꯅꯠꯇꯦ ꯅꯠꯇ꯭ꯔꯣ
ꯎꯝ ꯈꯪꯗꯦ ꯑꯗꯨꯗꯤ ꯑꯩ ꯁꯨꯝ
ꯑꯣ ꯍꯌꯦꯡ ꯃꯁꯛꯇꯨꯁꯨ ꯍꯥꯏꯕꯁꯨ ꯉꯝꯗꯧ ꯐꯥꯒꯤ ꯇꯧꯕꯅꯤꯅ
ꯍꯥꯥ
ꯐꯥꯒꯤ ꯇꯧꯕꯅꯦ꯫
ꯐꯥꯒꯤ ꯐꯥꯒꯤ ꯐꯥꯒꯤꯔꯣ?
ꯐꯒꯤꯅꯤꯅ꯫ ꯅꯪꯗꯤ ꯉꯁꯤ ꯀꯔꯤ ꯇꯧꯒꯅꯤ?
ꯑꯩꯁꯨ ꯊꯕꯛ ꯂꯩꯇꯦ ꯉꯁꯤꯗꯤ ꯀꯔꯤꯁꯨ ꯇꯧꯔꯔꯣꯏ ꯑꯁ ꯑꯌꯨꯛꯇꯤꯒꯤ ꯄꯨꯡ ꯑꯩꯌꯠꯇꯒꯤ ꯋꯥꯔꯤ ꯁꯥ ꯁꯥꯕꯅꯦ ꯑꯗꯣ ꯇꯥꯛꯁꯁꯦ
ꯎꯝ
ꯑꯣꯏꯅꯕꯅ
ꯌꯥꯏꯍꯦ ꯅꯪꯁꯨ ꯊꯕꯛ ꯂꯩꯇꯕ ꯆꯥꯡꯗꯣ꯫
ꯎꯝ
ꯑꯩꯗꯤ ꯁꯪꯗ꯭ꯔꯦ ꯑꯩꯌꯨꯛ ꯉꯟꯇꯥꯗꯤ꯫
ꯑꯉꯥꯡ ꯑꯃ ꯆꯥꯔꯣ ꯅꯪꯅ ꯇꯨꯝꯔꯤ ꯍꯥꯏꯕꯗꯣ
ꯎꯝ ꯑꯉꯥꯡ ꯃꯆꯥꯅꯦ꯫
ꯑꯣ
ꯑꯗꯣ ꯍꯧꯖꯤꯛꯇꯤ ꯑꯩꯗꯣ ꯋꯥꯏ ꯁꯤꯠꯄꯅꯦꯗ ꯑꯉꯥꯡꯗꯤ ꯇꯨꯝꯃꯒ ꯂꯩꯕꯀꯣ꯫
ꯊꯕꯛ ꯌꯥꯝ ꯊꯕꯛ ꯌꯥꯝ ꯐꯌꯦꯀꯣ꯫ ꯊꯕꯛ ꯌꯥꯝ ꯐꯩꯌꯦ꯫
ꯐꯠꯇꯕꯅꯦ꯫
ꯅꯨꯄꯤ ꯃꯆꯥꯗꯤ ꯊꯕꯛ ꯐꯒꯗꯕꯅꯤ ꯑꯗꯨꯃꯥꯏꯅ꯫
ꯎꯝ ꯉꯔꯥꯡꯗꯣ ꯎꯝ ꯕꯣꯜ ꯉꯍꯥꯛꯇꯪ ꯌꯦꯡꯕꯅꯦ ꯅꯨꯡꯉꯥꯏꯇꯦ꯫
ꯎꯝ꯫
ꯑꯗꯨꯝ ꯌꯦꯡꯗ꯭ꯔꯦ ꯉꯥꯏꯍꯥꯛꯇꯪ ꯌꯦꯡꯉꯝꯃꯒ꯫ ꯉꯔꯥꯡ ꯈꯛꯇꯅꯦ ꯑꯩꯅ ꯉꯟꯅ ꯇꯨꯝꯕ꯫
ꯅꯪꯒꯤ ꯉꯟꯕꯁꯦ ꯈꯪꯗ꯭ꯔꯦ ꯑꯩꯁꯨ ꯄꯨꯡ ꯕꯥꯔꯣ ꯐꯥꯎ ꯑꯃ ꯐꯥꯎ ꯂꯩꯌꯦ ꯑꯗꯨꯝ ꯉꯟꯅ ꯇꯨꯝꯃꯦꯌꯦ꯫ ꯒꯌꯥꯟ ꯇꯥꯗ꯭ꯔꯦ
ꯑꯁ ꯍꯧꯖꯤꯛ ꯍꯧꯖꯤꯛꯀꯥꯟꯗꯤ ꯈꯔ ꯊꯦꯡꯈ꯭ꯔꯕꯅꯦ꯫
ꯆꯂꯥꯛ ꯆꯂꯥꯛ ꯍꯩꯃꯟꯕꯒꯤ ꯆꯂꯥꯛ ꯍꯩꯃꯟꯕꯒꯤ ꯒ꯭ꯌꯥꯟ ꯇꯥꯗ꯭ꯔꯦ ꯅꯪꯁꯨ꯫
ꯑꯁ ꯁꯂꯥꯛ ꯍꯩꯃꯟꯕꯒꯤ ꯍꯥꯏꯌꯦ ꯄꯨꯔꯥ ꯕꯦꯔꯥꯅꯤꯍꯦ ꯅꯪꯁꯨ꯫
ꯕꯥꯞ ꯇꯥꯗ꯭ꯔꯦ꯫
ꯇꯥꯎ ꯍꯦ꯫ ꯎꯝ ꯉꯥꯡ ꯏꯃꯥ ꯂꯩꯕ ꯀꯥꯟꯗꯗꯤꯀꯣ ꯑꯩꯗꯣ ꯎꯝ ꯄꯨꯡ ꯇꯦꯟ ꯇꯥꯗ꯭ꯔꯤꯉꯩꯗꯐꯥꯎ ꯇꯨꯝꯅꯤꯡꯉꯦ꯫ ꯑꯗꯨꯒ ꯏꯃꯥ ꯍꯦꯛ ꯆꯠꯈ꯭ꯔꯒꯀꯣ ꯇꯨꯝꯕ ꯌꯥꯗ꯭ꯔꯦ꯫
ꯑꯣ ꯑꯣ ꯅꯪꯒꯤ ꯏꯆꯦ ꯅꯪ ꯅꯆꯦꯒꯤ ꯃꯆꯥꯔꯣ ꯍꯧꯖꯤꯛ ꯅꯪ ꯇꯨꯝꯔꯤ ꯍꯥꯏꯕꯗꯣ? ꯅꯆꯦ ꯄꯣꯛꯃꯤꯟꯅꯕ?
ꯑꯗꯨꯃꯛꯇꯤ ꯅꯠꯇꯦ ꯑꯩꯈꯣꯏ ꯑꯗꯨꯝ ꯃꯔꯤ ꯃꯇꯥꯆꯥ ꯑꯣꯏꯕꯅꯦ꯫
ꯑꯣ꯫
ꯃꯔꯤ ꯃꯇꯥꯒꯤꯀꯣ ꯑꯗꯨꯒꯤ꯫
ꯑꯣꯀꯦ ꯑꯣꯀꯦ꯫ ꯇꯥꯏꯌꯦꯀꯣ ꯑꯩꯒꯤ ꯃꯈꯣꯜꯁꯦ꯫ ꯑꯩꯒꯤ ꯃꯈꯣꯟꯁꯨ ꯇꯥꯏꯌꯦꯀꯣ ꯐꯖꯅ
ꯎꯝ ꯈꯔꯕꯨꯗꯤ ꯇꯥꯏꯌꯦ ꯌꯥꯝ ꯀꯟꯅꯗꯤ ꯇꯥꯗ꯭ꯔꯦ ꯑꯗꯨ ꯑꯣꯏꯔꯁꯨ ꯑꯗꯨꯝ ꯌꯥꯏꯗ ꯌꯥꯅ ꯌꯥꯅꯕ ꯁꯥꯟꯅ ꯂꯣꯏꯔꯦ ꯑꯁ ꯑꯩꯗꯣ ꯏꯃꯥꯟꯅꯕꯤꯁꯤꯡꯁꯨ ꯑꯧ ꯆꯠꯄꯅꯤ ꯉꯁꯥꯏ ꯉꯍꯥꯛꯇꯪ ꯎꯝ ꯊꯤꯟꯕꯗꯀꯣ ꯁ꯭ꯀꯨꯜ ꯊꯤꯟꯕꯗ ꯑꯩꯈꯣꯏ ꯄꯨꯟꯅ ꯏꯆꯦ ꯈꯣꯏꯒ ꯄꯨꯟꯅ ꯆꯠꯄꯅꯦꯕ
ꯑꯗꯨꯗ ꯕꯖꯥꯔ ꯆꯪꯕ ꯑꯉꯥꯡꯁꯨ ꯊꯤꯜꯂꯒ
ꯀꯩꯗꯧꯋꯦꯕꯅꯪ ꯅꯃꯥꯟꯅꯕꯤꯁꯤꯡꯗꯣ
ꯑꯣ ꯋꯥꯔꯤ ꯁꯥꯁꯦ ꯁꯥꯁꯦ ꯍꯥꯏꯕꯅꯦꯕ ꯃꯣꯏꯅ ꯍꯥꯏꯕ ꯇꯥꯏꯃꯤꯡꯗꯣ ꯑꯩꯗꯤ ꯌꯥꯝ ꯆꯤꯟꯕ
ꯎꯝ
ꯃꯣꯏꯁꯨ ꯑꯅꯧꯕ ꯑꯣꯏꯕꯅꯦ ꯆꯪꯉꯛꯄ
ꯑꯣ ꯑꯣ ꯑꯣ
ꯃꯣꯏꯅ ꯑꯇꯣꯞꯄꯒ ꯁꯥꯥꯟꯅꯤꯡꯗꯦ ꯍꯥꯏꯌꯦ ꯑꯩꯅ ꯍꯥꯟꯅ ꯌꯥꯎꯕꯅꯤꯅ ꯑꯩꯒ ꯁꯥꯟꯅꯒꯦꯌꯦ ꯑꯩ ꯃꯨꯟꯅꯔꯒ ꯂꯩꯔꯦ
ꯅꯃꯥꯟꯅꯕꯤꯁꯤꯡꯔꯣ
ꯎꯝ ꯑꯃꯅꯁꯨ ꯑꯩ ꯇꯧꯔꯛꯀꯦ ꯑꯃꯅꯁꯨ ꯑꯩ ꯇꯧꯔꯛꯀꯦ ꯑꯩꯅꯗꯤ ꯁꯪꯗ꯭ꯔꯦ ꯂꯣꯏꯅ ꯇꯧꯗ꯭ꯔꯦ
ꯁꯪꯅꯕ ꯁꯪꯅꯕ ꯍꯣꯠꯅꯧ ꯀꯩꯗꯧꯔꯒꯦ
ꯁꯪꯕ ꯉꯝꯗ꯭ꯔꯦꯅꯦ ꯑꯉꯥꯡ ꯇꯨꯝꯕꯗ ꯉꯥꯛꯇ ꯁꯪꯉꯦ ꯑꯩꯗꯣ ꯑꯗꯨꯀꯥ ꯑꯥ ꯑꯉꯥꯡ ꯇꯨꯝꯃꯅꯤ ꯑꯃꯨꯛꯀ ꯋꯥꯏ ꯀꯨꯝꯕ ꯁꯤꯠꯄ ꯑꯗꯨ ꯂꯣꯏꯔꯗꯤ ꯑꯗꯨꯝ ꯐ꯭ꯔꯤ ꯑꯣꯏꯔꯅꯤ ꯍꯣꯔꯦꯟ ꯐꯥꯎ
ꯋꯥꯔꯤ ꯐꯖꯅ ꯁꯥꯔꯣ ꯑꯗꯨꯗꯤ
ꯁꯥꯕ ꯌꯥꯏ ꯃꯣꯏꯒꯤ ꯅꯦꯠꯋꯥꯛꯇꯣ ꯌꯥꯝ ꯅꯨꯡꯉꯥꯏꯇꯕꯀꯣ
ꯍꯥꯏꯅꯦ ꯅꯦꯠꯋꯥꯛ ꯌꯥꯝ ꯅꯨꯡꯉꯥꯏꯇꯦꯅꯦ ꯉꯁꯤ ꯄꯥꯎ ꯐꯥꯎꯅꯕ ꯃꯌꯥꯝꯁꯦ
ꯑꯗꯨꯅꯦ ꯃꯣꯏ ꯋꯥꯔꯤ ꯁꯥꯟꯅꯕ ꯁꯨꯡꯌꯥ ꯌꯥꯗꯦ ꯑꯗꯨꯒꯤ ꯑꯩꯗꯣ ꯃꯥꯡ ꯉꯁꯥꯏꯁꯨ ꯇꯧꯁꯦ ꯍꯥꯏꯔꯒꯗꯤ ꯑꯃꯔꯛꯇꯤ ꯇ꯭ꯔꯥꯏ ꯇꯧꯕꯅꯦꯕꯀꯣ
ꯎꯝ
ꯑꯗꯨꯗ ꯃꯣꯏꯒꯤ ꯅꯦꯠꯋꯥꯛꯇꯨ ꯌꯥꯗꯕ
ꯑꯗꯩ ꯑꯩꯗꯣ ꯇꯟꯕꯒꯤ ꯑꯗꯨꯝ ꯊꯕꯛꯀ ꯆꯤꯟꯕꯒ ꯑꯗꯨꯝ ꯇꯣꯛꯑꯦ ꯅꯪꯗꯤ ꯃꯤꯗꯤ ꯌꯥꯝꯃꯝꯃꯅꯤꯍꯦ ꯄꯨꯡ ꯑꯩꯠꯇꯒꯤ ꯍꯧꯔꯗꯤ
ꯄꯨꯡ ꯑꯩꯠꯇꯒꯤ ꯍꯧꯕꯅꯦ ꯑꯗꯣ ꯃꯤ ꯑꯁ ꯅꯨꯄꯥ ꯑꯃ ꯂꯩꯌꯦ ꯑꯥ ꯀꯩꯅꯣ ꯑꯩꯈꯣꯏꯒꯤ ꯂꯦꯡꯀꯥ ꯑꯃꯀꯣ
ꯎꯝ
ꯑꯗꯣ ꯃꯥꯒ ꯁꯥꯕ
ꯑꯣ
ꯃꯥꯒ ꯑꯁ ꯃꯉꯥꯔꯛ ꯇꯧꯔꯦ ꯅꯪꯒ ꯋꯥꯔꯤ ꯁꯥꯕꯁꯨ ꯅꯨꯡꯉꯥꯏꯌꯦ ꯑꯇꯣꯞꯄꯒ ꯁꯥꯕꯗꯤ ꯅꯨꯡꯉꯥꯏꯇꯦ ꯍꯥꯏꯔꯒꯀꯣ ꯃꯥꯁꯨ
ꯇꯧꯕꯅꯦ ꯃꯤꯁꯤꯡꯁꯦ
ꯃꯉꯥꯔꯛ ꯁꯥꯔꯦ ꯏꯕꯥꯟꯅꯤ
ꯎꯝ ꯑꯩꯅꯀꯣ ꯑꯩꯒ ꯋꯥꯔꯤ ꯁꯥꯟꯅꯕ ꯐꯪꯕꯖꯦ
ꯑꯥ ꯑꯉꯥꯡ ꯈꯛꯇ ꯋꯥꯔꯤ ꯁꯥꯟꯅꯕ ꯐꯪꯉꯦ
ꯑꯣ
ꯅꯨꯄꯥ ꯃꯆꯥ ꯃꯆꯥꯁꯤꯡꯗꯣ ꯆꯍꯤ ꯇ꯭ꯋꯦꯟꯇꯤꯒꯨꯝꯕ
ꯑꯝ
ꯑꯗꯨꯒꯨꯝꯕ ꯂꯦꯡꯒꯥꯗ ꯋꯥꯔꯤ ꯑꯗꯨꯝ ꯁꯥꯟꯅꯕ ꯐꯪꯕ ꯑꯗꯨꯒꯀꯣ ꯏꯁ ꯑꯁ ꯑꯉꯥꯡ ꯑꯣꯏꯔ ꯌꯥꯝ ꯈꯥꯏꯌꯦꯅꯦ
ꯍꯥ ꯍꯥ ꯍꯥ ꯌꯥꯝ ꯈꯥꯏꯔꯝꯒꯥꯅꯤꯌꯦ
ꯐꯨꯅꯤꯡꯕꯁꯤꯗꯤꯀꯣ ꯑꯩꯅ ꯏꯆꯦ ꯏꯆꯦ ꯀꯧꯔꯒ ꯈꯥꯏꯔꯒ ꯂꯩꯌꯦ
ꯑꯥ
ꯑꯗꯣ ꯑꯩꯁꯨ ꯑꯩ ꯑꯩꯉꯣꯟꯗ ꯈꯔ ꯑꯉꯥꯡ ꯑꯣꯏꯕꯅꯤꯅ ꯑꯩꯁꯨ ꯑꯗꯨꯝ ꯉꯥꯡꯅꯤꯡꯕꯗꯣ ꯉꯥꯡꯉꯦꯕꯀꯣ ꯍꯥ ꯍꯥ ꯍꯥ
ꯆꯩꯕꯤꯕ ꯅꯪꯅꯁꯨ ꯑꯃꯨꯛꯀ
ꯑꯗ ꯉꯥꯡꯅꯤꯡꯕ ꯉꯥꯡꯕꯤꯌꯦ ꯃꯣꯏꯉꯣꯟꯗꯁꯨ ꯍꯥꯏꯗꯤ ꯑꯩꯉꯣꯟꯗꯒꯤ ꯑꯍꯟ ꯑꯣꯏꯔꯗꯤ ꯑꯃꯨꯛ ꯋꯥꯔꯤꯗꯣ
ꯍꯥ ꯍꯥ ꯍꯥ ꯑꯣꯀꯦ ꯑꯣꯀꯦ
ꯑꯗꯨ ꯃꯣꯏꯁꯨ ꯑꯩꯉꯣꯟꯗꯒꯤ ꯍꯟꯕꯨꯗꯤ ꯍꯜꯂꯦ ꯑꯗꯨꯑꯣꯏꯁꯨ ꯅꯣꯏꯒꯅ ꯑꯃꯨꯛ ꯐꯥ꯭ꯔꯁꯇ ꯋꯥꯔꯤ ꯁꯥꯟꯅꯕꯒꯤ ꯈ꯭ꯋꯥꯁꯇꯒꯤ ꯋꯥꯔꯤ ꯁꯥꯟꯅꯕꯅꯤꯅꯀꯣ ꯑꯃꯨꯛꯀ ꯐ꯭ꯔꯤ ꯑꯣꯏꯕ ꯅꯣꯏꯅ ꯈꯪꯗꯦꯗꯥ ꯑꯩꯖꯦ ꯁꯥꯃꯟꯕꯖꯤꯗꯅꯦ ꯀꯣꯜꯒ ꯇꯧꯅꯤꯡꯗ꯭ꯔꯕꯅꯦ
ꯎꯍꯥꯝ ꯋꯥꯔꯤ ꯁꯥꯕꯁꯨ ꯋꯥꯏꯅꯦ ꯋꯥꯔꯤ ꯋꯥ ꯉꯥꯡꯕꯁꯨ ꯋꯥꯏꯅꯦ
ꯋꯥꯏꯌꯦꯗ ꯆꯤꯟ ꯌꯥꯝ ꯋꯥꯕꯅꯦ ꯑꯩꯗꯤ ꯒ꯭ꯔꯨꯞꯀꯤ ꯃꯦꯁꯦꯁꯇꯣ ꯀꯣꯛ ꯌꯥꯝ ꯉꯥꯎꯋꯦ ꯅꯨꯡꯗꯥꯡꯗꯤ
ꯁꯦꯡꯕ ꯑꯁ ꯄꯨꯡꯊꯥ ꯊꯥꯏ
ꯃꯦꯁꯦꯁ ꯄꯥꯕ ꯆꯪꯉꯦ ꯑ ꯁꯦꯁ ꯑꯃꯗꯨꯔꯣ ꯑꯃ ꯀꯔꯤꯕ ꯑꯦꯜ ꯗꯒꯤ ꯍꯧꯕꯗꯣ
ꯍꯣꯏ ꯖꯤꯝꯒꯤ ꯐꯣꯇꯣ ꯍꯥꯞꯄꯗꯣ ꯀꯔꯟ ꯌꯥꯝ ꯇꯧꯔ ꯂꯩꯋꯥꯅꯦ ꯑꯗꯨ ꯅꯨꯄꯥꯗꯣ ꯍꯥ ꯍꯥ ꯍꯥ ꯑꯩꯒꯤ ꯐ꯭ꯔꯦꯟꯅꯦ ꯑꯗꯨꯁꯨ
ꯇꯥꯕ꯭ꯔꯣ ꯑꯩꯒꯤ ꯐ꯭ꯔꯦꯟꯅꯦ ꯗꯤꯖꯤꯗꯣ ꯈꯪꯉꯤꯀꯣ ꯗꯤꯖꯤꯗꯣ ꯁꯤꯒꯤ ꯂꯤꯗꯔꯗꯣ ꯁꯤꯒꯤ ꯂꯤꯗꯔꯁꯦ ꯑꯩꯈꯣꯏ ꯀ꯭ꯂꯥꯁꯃꯦꯠ ꯉꯥꯛꯇꯅꯤ
ꯅꯣꯏ ꯀ꯭ꯂꯥꯁꯃꯦꯠ
ꯍꯣꯏ ꯈꯣꯏ ꯕꯦꯠꯁ ꯉꯥꯛꯇꯅꯦꯕ ꯃꯥꯅ ꯃꯥꯅ ꯑꯃꯨꯛꯀ ꯑꯩꯉꯣꯟꯗ ꯆꯍꯤ ꯑꯅꯤ ꯍꯜꯂꯦ ꯃꯥ ꯊꯥꯔꯇꯤꯔ ꯊꯥꯔꯇꯤꯔꯥ ꯌꯧꯔꯕꯅꯦ
ꯑꯗꯨ ꯗꯤꯖꯤ ꯅꯨꯄꯥꯁꯨ ꯋꯥꯔꯤꯗꯤ ꯑꯗꯨꯝ